ꯐꯕꯨ ꯀꯅꯥ ꯀꯅꯥ ꯂꯩꯒꯦ
ꯑꯣ ꯃꯤ ꯂꯣꯏꯅ ꯂꯩꯌꯦꯦ
ꯎꯝ ꯀꯩꯗꯧꯔꯤꯅꯣ
ꯁꯨꯝ ꯍꯤꯞꯄꯝꯕꯅꯦꯅ
ꯑꯁꯨꯛ ꯀꯌꯥꯝ ꯉꯟꯅ ꯎꯝ
ꯑꯥ
ꯍꯧꯖꯤꯛꯇꯒꯤ ꯇꯨꯝꯃꯗꯤ ꯅꯪ ꯑꯍꯤꯡꯗ ꯍꯧꯒꯠꯂꯣꯏꯗ꯭ꯔꯥ
ꯇꯨꯝꯕ ꯍꯥꯏꯗꯤ ꯐꯨꯡꯗ ꯆꯪꯉꯒ ꯂꯩꯕꯅꯤ ꯇꯨꯝꯗꯤ ꯇꯨꯝꯃꯣꯏꯌꯦꯦ
ꯏꯁ ꯐꯃꯨꯡꯗ ꯆꯪꯕꯁꯨ ꯑꯀꯥꯏꯅꯣꯞ ꯇꯨꯝꯕ
ꯑꯗꯨ ꯑꯦꯀꯥꯏꯟꯗꯣ ꯇꯧꯗꯗꯤ ꯇꯨꯝꯗ꯭ꯔꯕ ꯅꯠꯇ꯭ꯔꯣ
ꯆꯥꯛꯁꯥꯔ ꯭ꯔꯣ ꯭ꯔꯥꯗꯔ
ꯁꯔꯦ ꯁꯤꯁꯇꯔ
ꯀꯔꯤ ꯃꯊꯦꯜ ꯆꯥꯔꯒꯦ
ꯎꯝ ꯉꯁꯤꯗꯤ ꯍꯨꯏꯔꯣꯝꯕ ꯆꯥꯏ
ꯀꯩꯅꯣ ꯍꯨꯏꯔꯣꯝꯕꯗꯤ
ꯑꯣ ꯏꯔꯣꯝꯕ ꯑꯃꯒ ꯍꯨꯏ ꯑꯉꯧꯕ ꯑꯃꯒ ꯆꯥꯕꯗꯣ ꯄꯨꯜꯂꯞ ꯄꯨꯟꯁꯤꯜꯂꯗꯤ ꯍꯨꯏ ꯏꯔꯣꯝꯕ ꯅꯠꯇ꯭ꯔꯣ
ꯏꯁꯤꯁ
ꯆꯀꯥꯥꯎꯗ ꯄꯟꯒꯗꯔꯔꯤꯝ
ꯀꯥꯏꯗꯦ ꯍꯌꯦ
ꯑꯩꯈꯣꯏ ꯂ ꯂꯩꯄꯅꯤꯅ
ꯍꯥꯏꯗꯣꯛꯀꯦ ꯍꯥꯏꯗꯣꯛꯀꯦ ꯀꯔꯥꯏ ꯀꯔꯥꯏ ꯂꯩꯀꯥꯏ ꯂꯩꯀꯥꯏ ꯇꯥꯛꯊꯣꯛꯑꯀꯦ ꯐꯦꯁꯕꯨꯛꯇ
ꯗꯥꯛꯇꯣ ꯗꯥꯛꯇꯣ ꯑꯩ ꯍꯣꯔꯦꯟ ꯂꯣꯀꯦꯁꯟꯗꯣ ꯁꯦꯔ ꯇꯧꯔꯛꯀꯦ ꯃꯣꯏ ꯑꯗꯨ ꯑꯗꯨꯒꯤ ꯀꯥꯡꯕꯨꯗꯤ ꯑꯩ ꯑꯇꯪ ꯊꯦꯡꯅꯅꯤꯡꯉꯁꯤ
ꯎꯝ
ꯅꯍꯥꯟ ꯐꯦꯁꯕꯨꯛꯇ ꯑꯗꯨ ꯆꯥꯕꯒꯤ ꯊꯥꯒꯠꯄꯨ ꯀꯔꯝ ꯐꯥꯕ ꯂꯥꯛꯇꯦ
ꯈꯪꯅꯤ ꯑꯩ ꯔꯤꯄꯣꯔꯠ ꯇꯧꯒꯦ
ꯇꯧꯕ ꯇꯧ ꯅꯪ ꯇꯧꯔꯀꯥꯟꯗ ꯂꯣꯀꯦꯁꯟ ꯄꯥꯝꯃꯁꯨ ꯍꯥꯏꯔꯛꯑꯣꯀꯣ
ꯑꯧ ꯍꯣꯏ ꯗꯥꯏꯔꯦꯛ ꯍꯦꯛꯇ ꯊꯣꯝꯖꯤꯜꯂꯛꯅꯕ ꯆꯁ
ꯑꯣ
ꯍꯦꯟꯖꯥꯡ ꯑꯍꯥꯎꯕꯒꯗꯣ ꯆꯥꯔꯗꯤ ꯈꯔ ꯈꯔ ꯌꯦꯜꯂꯛꯄ ꯀꯩꯗꯧꯒꯦ ꯈꯔ ꯈꯔ ꯂꯥꯜꯂꯛꯄ ꯀꯩꯗꯧꯒꯦꯕ ꯅꯅꯥꯇꯣꯝꯅ ꯑꯗꯨꯝ ꯆꯥꯏꯗꯣ ꯀꯩꯒꯤꯅꯣꯕ
ꯑ ꯃꯤꯗꯨꯣ ꯌꯥꯝꯕꯅꯤꯅ ꯌꯦꯡꯒꯗꯤ ꯑꯩ ꯈꯤꯇꯪ ꯆꯥꯍꯧꯔꯅꯤ ꯑꯗꯨꯅ ꯑꯥꯎ ꯈꯔ ꯀꯩꯅꯣ ꯇꯧꯖꯕ ꯍꯥꯏꯇꯥꯔꯦ ꯂꯩꯇ ꯂꯩꯇ ꯆꯥꯖꯕꯅꯤꯅ
ꯈꯪꯅꯤ ꯍꯥꯏ ꯋꯥꯏ ꯅꯣꯏ ꯂꯨꯍꯣꯡꯕꯩ ꯄꯣꯛꯄꯥꯡꯗ ꯂꯨꯄꯥ ꯑꯃ ꯄꯤꯔꯛꯀꯅꯤ ꯑꯩꯅ ꯅꯪ
ꯑꯣꯝ ꯑꯗꯨꯗꯤ ꯆꯞ ꯃꯥꯟꯅꯩ ꯀꯩꯅꯣ ꯅꯣꯏꯁꯨ ꯂꯨꯍꯣꯡ ꯀꯥꯟꯗ ꯅꯣꯏ ꯂꯨꯄꯥ ꯑꯃꯨꯛꯨꯛ ꯍꯜꯂꯛꯀꯅꯤ ꯃꯈꯥꯏꯃꯨꯛ ꯍꯥꯏꯅ ꯄꯤꯔ ꯂꯣꯏꯔꯦ
ꯈꯪꯅꯤꯗ ꯅꯪ ꯑꯗꯨꯛ ꯌꯥꯝ ꯂꯤꯛꯄ ꯃꯃꯥꯟꯅꯕꯤꯁꯤꯡꯖꯥꯛ ꯑꯍꯥꯎꯕꯕꯨ ꯂꯥꯟꯅꯤ ꯈꯪꯗꯦꯕ
ꯈꯪꯕꯨꯗꯤ ꯈꯪꯉꯦ ꯂꯥꯟꯗꯕꯩ ꯋꯥꯅꯤ
ꯎꯝ ꯑꯣ ꯐꯔꯦ ꯐꯔꯦ ꯍꯧꯖꯤꯛꯀꯥꯟ ꯐꯦꯁꯕꯨꯛꯀ ꯄꯥꯏ꯭ꯔꯤꯕꯣ
ꯄꯥꯏ
ꯃꯩꯉꯥꯟꯅ ꯌꯥꯝ ꯀꯟꯅ ꯚꯏꯔꯦꯜ ꯆꯠꯍꯧꯔꯤꯕꯗꯥꯏꯅꯦ
ꯃꯩꯉꯥꯟ
ꯎꯝ
ꯎꯝ ꯆꯠꯄꯅꯤ ꯆꯠꯄꯅꯤ
ꯍꯦꯛ ꯆꯪꯕꯒ ꯋꯥꯔ‌ꯦ ꯑꯣꯏꯕ
ꯑꯥꯎ ꯑꯃꯅ ꯑꯃꯨꯛ ꯃꯥꯏ ꯃꯔꯝꯗ ꯑꯃꯨꯝ ꯊꯥꯒꯠꯂꯅꯤ ꯑꯃꯅ ꯃꯥꯏ ꯃꯔꯝꯗ ꯑꯃꯝ ꯊꯥꯒꯠꯂꯝꯅꯤ
ꯁꯦꯝꯦꯡꯕ ꯃꯣꯏ ꯑꯍꯨꯝ
ꯎꯝ ꯏꯅꯥ ꯈꯪꯕꯒꯤ ꯃꯔꯜ ꯂꯥꯏ ꯑꯦ ꯁꯨꯝꯅ ꯆꯥꯏ ꯂꯥꯏꯔꯕ ꯏꯃꯥꯔꯜ ꯎꯁꯥ ꯔꯥꯅꯤꯅ ꯆꯥꯏꯗꯣ꯫
ꯎꯝ ꯍꯝ ꯍꯝ ꯑꯗꯨꯗ ꯐꯃꯣꯏ ꯑꯍꯨꯝꯃꯛ ꯐꯖꯕ ꯑꯝꯇ ꯑꯦꯦꯛ ꯌꯥꯎꯗꯦ ꯀꯃꯥꯏꯕꯨ ꯇꯧꯔꯤꯅ‌ꯣ꯫
ꯎꯝ
ꯍꯥꯟꯅꯒꯤꯗꯨꯁꯨ ꯐꯖꯗꯦ ꯑꯅꯧꯕꯗꯨꯁꯨ ꯐꯖꯗꯦ ꯃꯥ ꯃꯁꯆꯥꯁꯨ ꯐꯖꯗꯦ ꯑꯃꯠꯇ ꯍꯦꯛ ꯐꯖꯗꯦ꯫
ꯃꯥ ꯃꯁꯗꯤ꯫ ꯑ ꯐꯨꯠ ꯁꯨꯗꯕꯩ꯫ ꯃꯅꯤ ꯂꯩꯔꯦ꯫
ꯑꯗꯨꯅꯦ ꯍꯥꯏꯁꯦ꯫ ꯍꯦ ꯅꯨꯡꯉꯥꯏꯈꯠꯂꯛꯄꯒ ꯚꯥꯏꯔ‌ꯦꯟ ꯃꯌꯥꯝ ꯆꯠ ꯑꯁ ꯕꯔꯅꯥ ꯑꯃ ꯌꯣꯟꯁꯤꯜꯂꯨꯕꯗꯒꯤ ꯊꯥꯔ ꯌꯣꯜꯂꯝꯃꯗꯤ ꯀꯃꯥꯏꯅ ꯇꯧꯅꯤ꯫
ꯏꯁ ꯇꯥꯏ ꯌ‌ꯣꯜꯂꯝꯃꯦ꯫
ꯂꯣꯏꯪ ꯋꯥꯔꯤ ꯁꯥꯗ꯭ꯔꯁꯨ ꯌꯥꯔꯦ ꯑ‌ꯣ ꯅꯨꯄꯥꯅ ꯅꯨꯄꯤ ꯀꯣꯏꯕꯅꯤ ꯊꯥꯗ ꯅꯨꯄꯤ ꯀꯣꯏꯕ꯭ꯔꯣ ꯑꯗꯨꯝ ꯅꯨꯄꯥ ꯑꯃ ꯐꯉꯛꯇꯕꯒꯤ꯫
ꯊꯥꯔꯗ ꯕꯗꯅꯥꯝ ꯄꯨꯝꯅꯃꯛ ꯆꯥꯔꯦ
ꯑꯥ
ꯍꯌꯦꯋꯥꯣꯏ ꯊꯥꯔ ꯊꯧꯕ ꯇꯟꯗꯣꯏꯅꯦꯕ ꯑ ꯊꯥꯔꯁ
ꯃꯥꯅꯦ ꯀꯅꯥꯅ ꯊꯧꯅꯤꯡꯗ‌ꯣꯏꯅ‌‌ꯣꯕ ꯍꯥꯏꯗꯤ ꯍꯦꯛ ꯍꯦꯛ ꯀꯩꯅꯣ ꯊꯣꯛꯎ ꯀꯥꯟꯅꯦꯕꯀꯣ ꯊꯔꯒ ꯑꯗꯨ ꯑ ꯇꯦꯟ ꯐꯅ ꯅꯨꯡꯉꯥꯜꯂꯨ ꯐꯅ ꯇꯥꯡꯉꯁꯨ ꯍꯦꯛꯇ ꯑ ꯑꯁꯨ ꯑꯥ ꯃꯤ ꯑꯅꯤ ꯈꯛꯇꯅꯅꯦ ꯇꯧ ꯇꯧꯕ ꯉꯝꯕꯒꯤ ꯆꯥꯡꯁꯦ꯫ ꯀꯝꯄꯅꯤ ꯑꯃ ꯕꯣꯕꯥꯠꯇ ꯍꯪꯉꯔꯦ ꯔꯣꯅꯥꯜꯗꯨꯣꯅ ꯀꯣꯀꯣꯂꯥ ꯊꯝꯕꯩꯗꯣ ꯑꯗꯨꯒꯨꯝꯕꯅꯤ꯫
ꯈꯪꯕꯗꯨꯗ
ꯈꯪꯗꯦ ꯀꯩꯅꯣ ꯑꯦꯛꯁꯄ꯭ꯂꯦꯟ꯫
ꯑꯃꯥ ꯃꯣꯏ ꯀꯣꯛ ꯀ‌ꯣꯂꯥꯒꯤ꯫ ꯑꯦꯗꯚꯔꯗꯥꯏꯁ ꯇꯧꯕꯒꯤ ꯃꯣꯏ ꯊꯛꯅꯕ ꯄ꯭ꯂꯦꯌꯔꯁꯤꯡ ꯃꯃꯥꯡꯗ ꯊꯝꯕꯗꯣ ꯑꯗꯨꯗꯣ ꯔꯣꯅꯥꯜꯗꯣꯅ ꯃꯈꯥꯗ ꯊꯝꯃꯦꯗꯅ ꯑꯗꯨꯒ ꯁꯤꯁꯦ ꯊꯛꯀꯅꯣꯏ ꯏꯁꯤꯡꯁꯦ ꯊꯛꯑꯣꯅ ꯍꯥꯏꯕ ꯍꯧꯖꯤꯛꯁꯤꯡ ꯏꯁꯤꯡꯗꯨ ꯄꯨꯊꯣꯔꯑꯒ ꯅꯣꯡꯉꯥꯜꯂꯛꯄꯒ ꯃꯣꯏꯀꯣ ꯀꯂꯥꯒꯤ ꯏꯁꯇꯣꯛꯇꯣ ꯍꯟꯊꯔꯛꯄ
ꯎꯝ
ꯃꯥꯔꯀꯦꯠꯀꯤ ꯏꯁꯇꯣꯛ ꯄ꯭ꯔꯥꯏꯖꯇꯣ
ꯑꯥ ꯑꯥ
ꯑꯗꯨꯒꯤ ꯑꯗꯨꯒꯨꯝꯕꯅꯦ ꯍꯥꯏꯕꯅꯤꯗ꯫
ꯑꯣ
ꯃꯣꯏ ꯊꯥꯏꯒꯤ ꯀꯝ ꯍꯣꯏ ꯌꯦꯡꯉꯤ ꯌꯦꯡꯗꯦꯗꯨꯅꯤ꯫
ꯁꯥꯟꯅꯕꯗꯤ꯫
ꯁꯥꯟꯅꯕꯗꯤ ꯁꯨꯝ ꯈꯔ ꯁꯥꯟꯅꯔꯛꯑꯦ ꯌꯥꯝ ꯀꯟꯅ ꯎꯝ ꯐꯖꯅ ꯁꯥꯟꯅꯕ ꯍꯥꯏꯗꯣ ꯑꯣꯏꯗꯦ꯫ ꯑꯩꯅ ꯖꯨꯝ ꯏꯃꯥꯟ
ꯄꯛꯅ ꯋꯥꯜ ꯀꯞ
ꯀꯔꯝꯕ ꯇꯤꯝꯅ ꯋꯜ ꯀꯞ ꯀꯥꯕ ꯄꯥꯝꯃꯤ ꯍꯟꯗꯛꯁꯦ
ꯑꯩ ꯍꯥꯟꯅꯩꯗꯩꯖꯨ ꯁꯨꯝ ꯄꯣꯔꯇꯨꯒꯜ ꯖꯨꯝ ꯀꯥꯍꯟꯅꯤꯡꯉꯦ ꯔꯣꯅꯥꯜꯗꯣ ꯈꯜꯂꯒ
ꯀꯥꯖꯨ ꯀꯥꯔꯔꯣꯏ ꯃꯦꯛ
ꯀꯥ ꯀꯥꯗ꯭ꯔ ꯀꯥꯗ꯭ꯔꯦꯗꯅ ꯐꯔꯦ ꯀꯩꯗꯧꯔꯨꯅꯤ ꯑꯧ ꯀꯔꯥ ꯀꯥꯔꯦ ꯀꯩꯅꯣ ꯑꯩ ꯀꯩꯗꯧ ꯍꯥꯏꯅꯣ
ꯃꯤꯅ ꯈꯟꯅꯁꯦ ꯇꯧꯔꯒ ꯁꯤ ꯈꯠꯅꯁꯤ ꯌꯥꯗꯦꯅꯦ ꯃꯁꯦ ꯍꯦꯔꯥ
ꯩꯅ ꯄꯨꯣ ꯀꯥꯍꯟꯅꯤꯡꯉꯤ ꯁꯨꯃꯥꯏꯅ ꯅꯪꯅ ꯑꯥꯔꯖꯦꯟꯇꯤꯅꯥ ꯀꯥꯍꯟꯅꯤꯡꯉꯤꯅꯦ ꯑꯧꯗꯨꯗ ꯑꯩ ꯀꯩꯅꯣ ꯁꯥꯎꯗꯦ
ꯀꯍꯥꯅꯤꯒꯤ ꯈꯡꯕ꯭ꯔꯥ ꯑꯩꯗꯤ ꯅꯦꯃꯥꯔ ꯀꯥꯍꯟꯅꯤꯡꯉꯦꯕꯀꯣ ꯑꯗꯣ ꯍꯣꯞ ꯑꯃ ꯎꯔꯛꯇ꯭ꯔꯕ ꯍꯥꯏꯇꯥꯔꯦ ꯈꯪꯕ꯭ꯔ ꯑꯁꯦꯡꯕꯒꯤꯗꯤ ꯍꯥꯏꯗꯤ ꯎꯝ ꯅꯦꯃꯥꯔꯒꯤꯁꯨ ꯑꯔꯣꯏꯕꯅꯤꯗꯅ ꯔꯣꯅꯥꯜꯗꯣꯒꯤꯁꯨ ꯑꯔꯣꯏꯕꯅꯦ ꯑꯗꯨ ꯇꯥꯔꯁꯨ ꯔꯣꯅꯥꯜꯗꯣꯁꯦ ꯀꯥꯔꯁꯨ ꯀꯥꯗ꯭ꯔꯁꯨ ꯃꯥ ꯃꯌꯦꯡ ꯑꯝꯇ ꯇꯥꯗꯕꯗꯣ ꯈꯪꯕ꯭ꯔꯥ ꯍꯥꯏꯗꯤ ꯑꯗꯨꯝ ꯃꯥꯒꯤ ꯏꯁꯇꯦꯇꯁ ꯑꯃ ꯂꯩꯕ ꯇꯥꯏꯞꯇ ꯇꯧꯋꯦꯕ ꯅꯦꯃꯥꯔ ꯖꯤꯅ ꯃꯥꯡꯒꯤꯗꯣꯔꯕꯩ ꯇꯥꯏꯞ ꯇꯧꯋꯦꯕ ꯈꯪꯕ꯭ꯔꯥ ꯁꯨꯝ ꯀꯩꯝ ꯎꯗ꯭ꯔꯕꯅꯦ ꯍꯟꯗꯛꯀꯤ ꯋꯥꯜ ꯀꯞꯁꯤꯗ ꯅꯦꯃꯥꯥꯔꯖꯦ
ꯎꯝ ꯔꯣꯅꯥꯜꯗꯤꯅꯣꯗꯧꯅ ꯃꯔꯛ ꯑꯃ ꯈꯡꯗꯕ꯭ꯔꯥ ꯔꯣꯅꯥꯜꯗꯤꯅꯣ
ꯍꯪꯉꯦ
ꯑꯗꯨꯅ ꯡꯦ ꯐꯖꯅ ꯐꯥꯎꯔꯝꯃꯒ
ꯃꯔꯛ ꯑꯃ ꯀꯩꯅꯣ ꯇꯧꯔꯝꯃꯒ
ꯑꯥ ꯐꯨꯠꯕꯣꯜ ꯁꯥꯟꯅꯩꯕꯧ ꯈꯪꯒꯤꯗꯕꯗꯣ
ꯎꯝ ꯑꯗꯣ ꯔꯣꯅꯥꯜꯗꯣ ꯍꯣꯏ ꯃꯦꯁꯤ ꯍꯣꯏ ꯃꯣꯏꯗꯤ ꯋꯥꯜ ꯀꯞ ꯐꯪꯒꯦꯔꯥ ꯐꯪꯉꯣꯏꯔꯥ ꯀꯩꯅꯕꯨ ꯃꯩꯌꯦꯛ ꯃꯥꯡꯕ꯭ꯔꯥ ꯍꯥꯏꯅ ꯑꯗꯨꯝ ꯂꯩꯗꯣꯔꯕꯅꯦ ꯍꯥꯏꯕ ꯑꯃꯔꯣꯝꯗ ꯍꯥꯏꯔꯗꯤꯀꯣ
ꯎꯝ
ꯑꯗꯣ ꯅꯦꯃꯥꯔꯗꯣ
ꯍ
ꯎꯝ ꯊꯥꯏꯅ ꯑꯩꯅ ꯑꯍꯥꯟꯕ ꯅꯦꯃꯥꯔ ꯄꯥꯝꯕ ꯍꯧꯔꯛꯄꯗ
ꯎꯝ
ꯑꯩ ꯍꯥꯟꯅꯗꯤꯅꯦ ꯉꯥꯏꯀꯧꯕꯤ ꯌꯥꯏ
ꯍꯥꯥ
ꯑꯩ ꯍꯥꯟꯅ ꯂꯤꯒꯦ ꯉꯥꯏꯈꯣ ꯍꯥꯏꯕꯅꯦ
ꯂꯤꯌꯣ ꯂꯤꯌꯣ ꯉꯥꯏꯔꯤꯌꯦ ꯉꯥꯏꯔꯤꯌꯦ
ꯍꯨꯝ ꯊꯥꯏꯅ ꯑꯩꯅ ꯅꯦꯃꯥꯔ ꯑꯍꯥꯟꯕ ꯄꯥꯝꯕ ꯍꯧꯔꯛꯄꯗ ꯈꯪꯕ꯭ꯔꯥ ꯅꯦꯃꯥꯔꯗꯨ ꯁꯥꯟꯅꯕ ꯀꯥꯟꯗ ꯑꯃ ꯃꯤ ꯇꯦꯛꯀꯜ ꯑꯗꯨꯝ ꯇꯧꯕꯗꯣ ꯃꯤ ꯐꯨꯔꯤꯠ ꯌꯥꯜꯂꯒ ꯑꯗꯨꯝ ꯇꯧꯔꯒ ꯃꯥꯁꯦ ꯑꯗꯨꯝ ꯀꯩꯅꯣꯝꯍꯦꯛ ꯇꯧꯕ ꯇꯨꯕꯗꯣ ꯈꯪꯕ꯭ꯔꯥ
ꯑꯥ ꯑꯣꯕ꯭ꯔꯇꯤꯡ ꯇꯧꯋꯦꯅ ꯍꯥꯏꯕꯗꯣ
ꯑꯧ ꯏꯃꯥꯟꯅꯕꯤꯒ ꯈꯠꯅꯔꯤꯕꯅꯤ ꯏꯃꯥꯟꯅꯕꯤꯅ ꯔꯣꯅꯥꯜꯗꯣ ꯄꯥꯝꯕ ꯑꯩꯅ ꯅꯦꯃꯥꯔ ꯄꯥꯝꯕ ꯏꯃꯥꯟꯅꯕꯤꯗ ꯆꯦꯟꯕꯕꯨ ꯍꯩꯇꯕ ꯅꯦꯃꯥꯔꯗꯣ ꯃꯤꯒꯤ ꯐꯨꯔꯤꯠ ꯍꯦꯛꯇ ꯌꯥꯜꯂ ꯂꯩꯔꯝꯒꯅꯤ
ꯍꯩꯗꯤ ꯍꯩꯕꯅꯦ
ꯎꯝ ꯈꯠꯅꯗꯣꯔꯤꯕꯅꯤ ꯎꯝ ꯑꯦ ꯍꯟꯗꯛ ꯀꯩꯅꯣ ꯁꯥꯟꯅꯕꯗꯣ ꯄꯣꯔꯇꯨꯒꯜꯒ ꯀꯔꯤ ꯂꯝꯒꯅꯣ ꯑꯃ ꯁꯥꯟꯅꯕ ꯑꯃ ꯇꯧꯈꯤꯕꯗꯣ ꯑꯗꯨꯒ ꯀꯥꯈꯤꯕꯗꯨꯧꯕ ꯑꯗꯨꯒ ꯎꯝ ꯑꯗꯨꯒꯤꯗꯣ ꯌꯦꯡꯕꯁꯦ ꯋꯥꯕꯁꯦ ꯈꯪꯕ꯭ꯔꯥ ꯍꯥꯏꯗꯤ ꯌꯥꯝꯅ ꯐꯥꯒꯤ ꯇꯥꯕꯩ ꯇꯥꯏꯞꯇꯅꯦ ꯑꯩ ꯌꯥꯝ ꯀꯟꯅ ꯄꯥꯝꯕ ꯅꯠꯇ꯭ꯔꯁꯨ ꯕꯤꯠ ꯑꯝꯗ ꯌꯦꯡꯉꯦ ꯑꯗꯨꯗꯨꯒ ꯀꯌꯥꯝꯅ
ꯎꯝ
ꯑꯣ ꯋꯥꯅ ꯀꯩꯅꯣ ꯇꯧꯒꯦꯅꯦ ꯑꯗꯨꯒ ꯃꯥ ꯍꯟꯗꯛꯀꯤ ꯏꯀꯨꯏ ꯀꯨꯏꯗꯕꯤꯗ ꯑꯥꯔꯖꯦꯟꯇꯤꯅꯥꯒ ꯁꯥꯟꯅꯈꯤꯕꯗ ꯑꯗꯣ ꯑꯃ ꯂꯝ ꯑꯅꯧꯕ ꯑꯃꯒ
ꯑꯥ
ꯂꯝ ꯑꯅꯧꯕ ꯍꯥꯏꯕꯗꯤ ꯂꯝꯗꯣ ꯑꯐꯥꯎꯕ ꯅꯠꯇꯕꯗꯣ ꯃꯃꯤꯡꯗꯣ ꯑꯩ ꯍꯥꯏꯕ ꯇꯧꯗꯦ ꯀꯥꯕꯣ ꯀꯩꯅꯣꯝ ꯍꯥꯏꯕꯗꯣ ꯂꯝꯃ ꯑꯄꯤꯛꯄ ꯑꯃ ꯀꯥꯞꯄꯨꯈꯔꯗꯤ ꯍꯥꯏꯕ꯭ꯔꯥ ꯀꯥꯕꯣ ꯕꯔꯇꯦ ꯍꯥꯏꯕꯥ ꯀꯥꯕꯣ ꯀꯩꯅꯣ ꯍꯥꯏꯕꯗꯣ
ꯑꯩ ꯀꯩꯅꯣꯒꯤ ꯄꯥꯔꯇꯤꯗꯣ ꯑꯃꯨꯕ ꯄꯥꯔꯇꯤꯗꯣ
ꯎꯝ ꯎꯝ ꯎꯝ ꯎꯝ ꯑꯗꯨꯒꯤꯗꯣ ꯌꯥꯝ ꯊꯤꯟꯅ ꯍꯥꯏꯗꯤ ꯍꯣꯏ ꯑꯔꯖꯦꯟꯇꯤꯅꯥꯗꯣ ꯀꯥꯍꯟꯅꯤꯡꯉꯦ ꯑꯗꯨ ꯇꯥꯔꯁꯨ ꯃꯣꯏ ꯄꯣꯛꯈꯤꯕꯗꯣ ꯊꯋꯥꯏ ꯅꯨꯡꯉꯥꯏꯇꯕ ꯈ꯭ꯔ ꯖꯄꯥꯟꯒꯤꯗ ꯅꯨꯡꯉꯥꯏꯇꯕꯗꯣ ꯑꯗꯨꯃꯥꯏꯅ ꯍꯥꯏꯗꯤ ꯌꯥꯝ ꯊꯤꯅ ꯍꯣꯠꯅꯕ ꯀꯟꯕ ꯌꯥꯝ ꯊꯤꯅ ꯀꯩ ꯍꯥꯏꯅꯤ ꯂ ꯈꯤꯇꯥꯡ ꯃꯥꯟꯅ ꯁꯥꯟꯔꯛꯄꯩ ꯇꯥꯏꯞꯇꯀꯣ ꯑꯔꯖꯦꯟꯇꯤꯅꯥꯒ ꯍꯥꯏꯗꯤ ꯑꯖꯦꯟꯇꯤꯅꯥ ꯄ꯭ꯔꯣꯇꯣꯀꯣꯜ ꯍꯥꯏꯁꯤꯅ ꯂꯦꯕꯦꯜ ꯑꯇ ꯂꯩꯈ꯭ꯔꯕꯅꯤꯗꯅ ꯃꯣꯏꯁꯤꯅ ꯑꯗꯨ ꯑꯣꯏꯔꯁꯨ ꯃꯣꯏꯒ ꯃꯥꯟꯅꯅ ꯁꯥꯟꯅꯔꯛꯄ ꯍꯥꯏꯗꯤ ꯂꯦꯚꯦꯜꯗꯣ ꯌꯧꯕꯒꯤ ꯇꯥꯏꯞꯇ ꯈꯪꯕ꯭ꯔꯥ ꯂꯝꯗꯣ ꯀꯩꯅꯣ ꯑꯣꯏꯖ ꯇꯥꯔꯁꯨ ꯌꯦꯡꯕ ꯅꯨꯡꯉꯥꯏꯖꯥꯅꯤ ꯍꯥꯏꯗꯤ ꯑꯃꯅ ꯍꯦꯛ ꯆꯟꯕꯒ ꯑꯃꯅ ꯑꯃꯨꯛ ꯍꯟꯇꯣꯛꯄ ꯑꯃꯅ ꯍꯦꯛ ꯇꯧꯔꯒ ꯈ ꯎꯆꯤꯟꯅ ꯅꯥꯆꯤꯟꯅ ꯇꯧꯔ ꯀꯥꯕ ꯑꯣꯏꯕꯗꯣ ꯑꯔꯖꯦꯟꯇꯤꯅꯥ ꯌꯥꯝ ꯋꯥꯅ ꯀꯥꯈꯤꯕ ꯍꯥꯏꯇꯥꯔꯦ ꯑꯗꯨꯃꯥꯏꯅ ꯃꯟꯖꯥꯠꯅꯤ ꯌꯦꯡꯕ ꯅꯨꯡꯉꯥꯏ ꯑꯗꯣ ꯑꯗꯨꯒꯤ ꯅꯨꯃꯤꯠꯇꯣ ꯄꯨꯡ ꯀꯌꯥꯅꯣ ꯑꯍꯨꯝ ꯃꯈꯥꯏꯗꯩ ꯁꯥꯟꯅꯩꯌꯦꯕꯀꯣ ꯅꯨꯡꯗꯥꯡꯒꯤ ꯑꯩꯁꯦ ꯐꯨꯠꯕꯣꯜ ꯑꯩꯁꯦ ꯍꯧꯖꯤꯛ ꯀꯥꯟ ꯇꯨꯝꯕꯒꯤ ꯒꯨꯂꯤꯒꯨꯝꯕ ꯆꯥꯕꯒꯤ ꯌꯦꯡꯕ ꯌꯥꯗꯦꯕ ꯍꯥꯏꯗꯤ ꯑꯍꯤꯡ ꯊꯦꯡꯕꯧ ꯂꯩꯕ ꯌꯥꯗꯦꯕ ꯑꯗꯣ ꯑꯗꯨꯏ ꯅꯨꯃꯤꯠꯁꯤꯅ ꯀꯃꯥꯏꯅ ꯇꯧꯒꯦ ꯁꯤꯗ ꯑꯩꯁꯦ ꯇꯨꯝꯕ ꯌꯥꯗ꯭ꯔꯦꯕ
ꯎꯝ
ꯊꯔꯛ ꯊꯔꯛꯑꯣ ꯑꯗꯨ ꯇꯨꯝꯕ ꯌꯥꯗ꯭ꯔꯕ ꯑꯗꯨ ꯑꯁ ꯇꯨꯝꯕ ꯌꯥꯗ꯭ꯔꯦ ꯀꯩꯗꯧꯗꯣꯏꯣ ꯐꯨꯠꯕꯣꯜ ꯑꯣꯏꯅ ꯌꯦꯡꯉꯒꯦꯅ ꯌꯦꯡꯉꯦ ꯆꯥꯟꯁꯦ ꯏꯅꯥꯎꯨꯄꯥꯗ ꯐꯣꯟ ꯇꯧꯔꯦ ꯑꯗꯨꯒ ꯏꯅꯥꯎꯨꯄꯥꯗ ꯁꯪꯍꯜꯂꯒ ꯌꯦꯁ ꯏꯅꯥꯎꯨꯄꯥꯗ ꯁꯪꯍꯜꯂꯦ ꯑꯗꯨꯒ ꯁꯨꯝ ꯇꯨꯝꯅꯤꯡꯉꯛꯑꯦ ꯇꯨꯝꯅꯤꯡꯉꯛꯄꯗꯒꯤ ꯑꯩꯅ ꯐꯣꯟꯗꯣ ꯂꯥꯎꯄꯗ ꯊꯥꯗꯣꯛꯑꯒ ꯏꯅꯥꯎꯄꯥꯗ ꯅꯪ ꯑꯞꯗꯦꯠ ꯄꯤꯔꯛꯑꯣ ꯑꯩ ꯇꯨꯝꯃꯒꯦ ꯍꯥꯏꯔ ꯐꯨꯠꯕꯣꯜꯗꯣ ꯊꯥꯔꯒ ꯏꯅꯥꯎꯄꯥꯅ ꯑꯞꯗꯦꯠ ꯄꯤꯔꯛꯑꯦ ꯏꯔꯥꯡꯄꯥꯥꯏꯔꯒ ꯀꯨꯀ꯭ꯔꯥꯁꯦ ꯀꯥꯏꯕꯀꯣ ꯃꯥꯅ ꯂꯤꯌꯦ ꯁꯨꯃꯥꯏꯅ ꯇꯧꯋ ꯁꯃꯥꯏꯇ ꯑꯣꯏꯗꯨꯗ ꯑꯩꯟ ꯇꯥꯔ ꯇꯃꯦ ꯑꯗꯨꯣ ꯑꯗꯨꯒ ꯇꯨꯝꯈꯔꯦ ꯅꯣꯡꯉꯥꯜꯂꯝꯅ ꯍꯥꯏꯗ
ꯑꯣꯝ
ꯑꯗꯨꯒ ꯍꯧꯒꯠꯂꯛꯄꯗ ꯀꯥꯜꯂꯦ ꯑꯔꯖꯦꯟꯇꯤꯅꯥ ꯍꯔꯥꯎꯔꯦ
ꯎꯝ ꯑ ꯈꯤꯇꯪꯗꯤ ꯉꯥꯏꯗꯤ ꯉꯥꯏꯕꯅꯦ ꯅꯣꯏ ꯅꯣꯏ ꯀꯩꯅꯣꯒꯤ ꯅꯣꯏ ꯗꯥ
ꯑꯥꯎ ꯑꯗꯣ ꯑꯩꯈꯣꯏ ꯏꯅꯥꯎꯄꯥꯗꯣ ꯎꯝ ꯖꯔꯃꯅꯤ ꯄꯥꯝꯃꯦꯕꯀꯣ ꯏꯅꯥꯎꯄꯥ ꯑꯅꯤꯅꯦꯕ ꯎꯝ ꯑꯃꯅ ꯖꯔꯃꯅꯤ ꯄꯥꯝꯃꯦ ꯑꯃꯅ ꯖꯄꯥꯟ ꯄꯥꯝꯃꯦꯕꯀꯣ ꯑꯗꯨ ꯗ ꯖꯔꯁꯤ ꯂꯩꯕꯤꯕ ꯑꯩꯅ ꯍꯟꯗꯛ ꯈ
ꯇꯠꯈꯔ꯭ꯦ
ꯀꯥꯎꯈ꯭ꯔꯕ ꯋꯥꯔꯤ
ꯍꯜꯂꯣ
ꯍꯜꯂꯣ ꯇꯥꯗ꯭ꯔꯣ
ꯍꯜꯂꯣ ꯍꯜꯂꯣ ꯇꯥꯏ ꯀꯥꯏ ꯆꯠꯈꯔꯤꯅꯣ
ꯀꯥꯏ ꯆꯠꯇꯦꯀꯩꯅꯣ ꯂꯩ ꯑꯩ ꯋꯥꯔꯤ ꯀꯥꯎꯈ꯭ꯔꯕꯅ
ꯍꯥ ꯑꯩꯗꯤ ꯃꯥꯡꯈ꯭ꯔꯦꯅ ꯈꯜꯂꯤꯅꯦ ꯑꯗ ꯖꯔꯁꯤ ꯂꯩꯕꯤꯕ
ꯎꯝ
ꯖꯔꯃꯅꯤꯒꯤ ꯑꯃꯒꯅꯦ ꯀꯩꯅꯣꯒꯤ ꯑꯃꯒ ꯑꯔꯖꯦꯟꯇꯤꯅꯥꯒꯤ ꯑꯃꯒ ꯑꯗꯨꯒ ꯏꯅꯥꯎꯄꯥ ꯑꯍꯟꯗꯣ ꯑꯗꯨꯗꯨꯅ ꯖꯔꯃꯅꯤꯅꯦꯕ ꯑꯗꯨꯒ ꯃꯥꯏ ꯖꯔꯃꯅꯤꯗꯣ ꯂꯩꯍꯧꯔꯦꯗꯅ ꯅꯍꯥꯟ
ꯎꯝ
ꯖꯔꯃꯅꯤ ꯆꯪꯗ꯭ꯔꯦꯗꯅ ꯑꯗꯨꯏ ꯖꯔꯃꯅꯤ ꯂꯩꯍꯧꯕꯗꯒꯤ ꯑꯇꯣꯞꯄ ꯏꯅꯥꯎꯄꯥ ꯑꯃꯒꯤ ꯀꯩꯅꯣꯒꯤ ꯑꯥꯔꯖꯦꯟꯇꯤꯅꯥ ꯐꯨꯔꯤꯠꯇꯨ ꯂꯤꯠꯂ ꯂꯩꯔꯤꯕ ꯖꯔꯃꯦꯅꯤ ꯆꯪꯒꯅꯤ ꯆꯟꯒꯅꯤ ꯍꯥꯏꯔꯒ
ꯄꯥꯈꯠꯂꯦ
ꯍꯥ ꯀꯩꯇꯧꯔ ꯂꯩꯗꯣꯏꯅꯣ ꯃꯤ ꯑꯩ ꯆꯤꯟ ꯇꯨꯅ ꯂꯩꯗꯨꯗꯤ ꯏꯅꯥꯎꯄꯥꯗ ꯖꯄꯥꯟ ꯄꯥꯝꯃꯦꯕ ꯀꯣ ꯑꯗꯨꯒ ꯑꯩꯅ ꯑꯔꯖꯦꯟꯇꯤꯅꯥ ꯄꯥꯝꯃꯟꯕꯩ ꯑꯔꯖꯦꯟꯇꯤꯅꯥ ꯂꯩꯔꯤꯅꯤ ꯈꯪꯕ
ꯑꯃ ꯇꯧꯕꯨꯗꯤ ꯖꯄꯥꯟꯗꯤ ꯂꯩꯍꯧꯔꯝꯃꯦꯅ ꯀꯩꯝ ꯀꯥꯏꯗ꯭ꯔꯦ
ꯃꯥꯅꯦ ꯑꯗꯨ ꯑꯩꯈꯣꯏ ꯏꯅꯥꯎꯄꯥꯥꯁꯤꯡꯗꯣ ꯖꯔꯃꯅꯤ ꯖꯔꯃꯅꯤ ꯇꯧꯔꯝꯕꯅꯦ ꯑꯗꯨ ꯉꯟꯇꯥ ꯂꯩꯍꯧꯔꯦ ꯃꯥ ꯊꯃꯣꯏ ꯀꯥꯏꯒ꯭ꯔꯦ ꯑꯗꯩꯗꯤ ꯀꯔꯤꯅꯣ ꯀꯩꯅꯣꯗꯣ ꯚꯥꯏꯀꯤꯡꯗꯣ ꯀꯩ ꯂꯝꯅꯣ
ꯅꯣꯔꯋꯦ ꯑꯣꯏꯕꯔ ꯀꯩꯅꯣꯝ ꯇꯧꯑꯦ
ꯅꯣꯔꯋꯦ ꯎꯝ ꯑꯥ ꯑꯗꯨꯏ ꯅꯨꯄꯥꯗꯨꯁꯨ ꯐꯖꯩꯅꯦ ꯌꯦꯡꯕ ꯅꯨꯡꯉꯥꯏ ꯁꯥꯟꯅꯕ ꯀꯥꯟꯗ ꯑꯩ ꯅꯍꯥꯟꯈꯩ ꯌꯦꯡꯗꯦꯕꯀꯣ ꯍꯟꯗꯛ ꯈꯛ ꯌꯦꯡꯉꯦ ꯃꯌꯥꯝꯅ ꯁꯨꯝ ꯕꯥꯏꯔꯦꯜ ꯁꯨꯝ ꯆꯠꯄꯗꯒꯤ
ꯎꯝ ꯃꯃꯤꯡ ꯀꯩ ꯀꯧꯒꯦ
ꯍꯜꯂꯥꯟ ꯍꯥꯏꯕ꯭ꯔꯥ ꯀꯩꯅꯣꯝ ꯍꯥꯏꯇꯥꯏꯅꯦ ꯑꯩꯩꯆ ꯑꯦ ꯑꯦꯜ ꯑꯦꯜ ꯑꯦ ꯑꯦꯟ ꯗꯤ